ꯇꯥꯏꯌꯦ ꯇꯥꯏ
ꯑꯣ ꯃꯔꯨꯞ ꯃꯔꯨꯞꯄꯨ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯑꯥꯎ ꯑꯗꯨꯝ ꯅꯨꯡꯉꯥꯏꯔꯤ ꯍꯥꯏꯇꯥꯔꯦ ꯅꯪꯗꯤ
ꯑꯩꯁꯨ ꯈꯪꯗꯦ ꯁꯨꯝ ꯅꯨꯡꯉꯥꯏꯔꯦ ꯍꯥꯏ ꯇꯥꯔꯦ ꯃꯔꯨꯞ ꯇꯧꯔꯤꯁꯦ ꯅꯨꯡꯉꯥꯏꯔꯤꯔ ꯅꯨꯡꯉꯥꯏꯇ꯭ꯔꯤꯔ ꯏꯃꯥꯟ ꯃꯥꯟꯅꯔꯦꯗꯨꯅꯤ ꯅꯨꯡꯉꯥꯏ ꯍꯥꯏꯇꯥꯕꯅꯤ꯫
ꯎꯝ ꯅꯨꯡꯉꯥꯏ ꯍꯥꯏꯗꯗꯤ ꯌꯥꯗꯦ ꯅꯨꯡꯉꯥꯏ ꯍꯥꯏꯒꯗꯕ ꯅꯨꯡꯉꯥꯏꯔꯛꯅꯕ ꯅꯨꯡꯉꯥꯏꯔꯃꯁꯨ ꯅꯨꯡꯉꯥꯏꯔꯛꯅꯕ ꯅꯨꯡꯉꯥꯏꯔꯝꯃꯁꯨ ꯍꯦꯟꯅ ꯅꯨꯡꯉꯥꯏꯅꯕ
ꯃꯥꯅꯤ ꯃꯥꯅꯤ ꯃꯔꯨꯞ ꯃꯔꯨꯞꯅ ꯍꯥꯏꯔꯤ ꯃꯌꯥꯝꯗꯣ ꯌꯥꯝ ꯆꯨꯝꯃꯦ
ꯎꯝ
ꯎꯝ
ꯃꯔꯨꯞ ꯑꯁꯤꯁꯤꯗꯤ ꯑꯩꯈꯣꯏꯒꯤ ꯀꯩꯅꯣ ꯃꯇꯥꯡ ꯑꯩꯈꯣꯏꯒꯤ ꯆꯩꯔꯥꯎꯒꯤ ꯃꯇꯥꯡꯗ ꯍꯟꯗꯛꯥꯡ ꯅꯍꯥꯟꯅ ꯑꯩꯈꯣꯏꯒꯤ ꯆꯩꯔꯥꯎꯈꯤꯕꯗꯣ ꯑꯗꯨꯒꯤ ꯃꯇꯥꯡꯗ ꯋꯥꯔꯤ ꯁꯥꯟꯅꯁꯤꯅꯦ
ꯎꯝ ꯍꯣꯏ ꯒꯧꯔꯒꯤ ꯃꯇꯥꯡ ꯑꯗꯨꯝ ꯅꯩꯅꯖꯦꯕ꯭ꯔꯥ ꯃꯩꯇꯩ ꯆꯩꯔꯥꯎꯕꯒꯤ ꯃꯇꯥꯡ ꯅꯩꯅꯖꯦꯕ꯭ꯔꯥ ꯑꯅꯤꯃꯛꯇ ꯑꯗꯨꯝ ꯅꯩꯅꯥꯁꯤꯔꯥ꯫
ꯏꯌꯥꯏ ꯌꯥꯏ ꯑꯩꯈꯣꯏꯒꯤꯗꯤ ꯁꯨꯝ ꯑꯩꯅ ꯑꯗꯨꯗꯥꯏꯠꯇꯧ ꯑꯩꯅ ꯑꯩꯈꯣꯏꯒꯤ ꯁꯨꯝ ꯅꯪꯒꯤ ꯅꯨꯃꯤꯠꯇꯨꯗ ꯅꯪꯅ ꯆꯩꯔꯥꯎꯕꯗ ꯊꯣꯡꯕ ꯆꯥꯛ ꯏꯟꯁꯥꯡ ꯑꯗꯗꯒꯤ ꯏꯟꯁꯥꯡ ꯂꯥꯟꯕ ꯈꯣꯠꯄ ꯑꯗꯨꯗꯒꯤ ꯁꯨꯝ ꯑꯗꯨꯒꯤ ꯇꯧꯕ ꯈꯣꯠꯄꯗꯣ ꯍꯥꯏꯕꯅꯤꯗ
ꯎꯝ ꯅꯣꯏꯗꯤ ꯀꯔꯝꯕꯗ ꯆꯦꯔꯥꯎꯒꯦ
ꯑꯩ ꯑꯩꯈꯣꯏꯒꯤꯗꯤ ꯃꯔꯨꯞ ꯒꯧꯔꯥ ꯅꯨꯃꯤꯠꯇ ꯒꯑꯧꯔꯥ ꯆꯩꯔꯥꯎꯗ ꯑꯣꯏꯅ ꯂꯥꯎꯔꯦ ꯃꯔꯨꯞ ꯑꯣꯏꯒꯤꯗꯤ
ꯎꯝ ꯃꯩꯇꯩ ꯆꯩꯔꯥꯎꯕꯗ ꯑꯗꯨꯝ ꯂꯥꯎꯋꯏ
ꯑꯣ ꯐꯩ ꯐꯩ ꯑꯗꯨ ꯑꯃ ꯑꯃ ꯂꯥꯎꯅꯤꯡꯕꯗ ꯂꯥꯎꯁꯤꯅ ꯑꯩꯈꯣꯏꯅ ꯊꯤꯡꯕꯁꯨ ꯁꯤꯗꯤ ꯏꯁꯥ ꯏꯁꯥꯒꯤ ꯑꯄꯥꯝꯕꯅꯤꯅ
ꯎꯝ ꯃꯥꯅꯦ꯫ ꯃꯤꯃꯤ ꯑꯄꯥꯝꯕꯅꯦ
ꯍꯣꯏ ꯑꯩꯈꯣꯏꯒꯤ ꯂꯥꯏꯅꯤꯡꯛ ꯂꯥꯏꯁꯣꯟ ꯑꯗꯒꯤ ꯑꯩꯈꯣꯏ ꯑꯗꯨꯗꯤ ꯏꯁꯥ ꯏꯁꯥꯒꯤ ꯑꯄꯥꯝꯕ ꯑꯩꯈꯣꯏꯅ ꯁꯪꯕꯤꯙꯥꯟꯗꯁꯨ ꯍꯥꯏꯔ ꯑꯩꯈꯣꯏꯗ ꯏꯁꯥ ꯏꯁꯥꯅ ꯑꯄꯥꯝꯕ ꯇꯧ ꯍꯥꯏꯕꯅꯤꯀꯣ ꯁꯤꯗ ꯑꯩꯈꯣꯏꯅ ꯑꯗꯨꯅꯦ ꯑꯗꯥꯅꯦ ꯍꯥꯏꯕꯒꯤ ꯃꯊꯧꯁꯨ ꯇꯥꯗꯦꯕꯀꯣ
ꯃꯥꯅꯦ ꯃꯥꯅꯦ ꯑꯀꯥꯏꯕ ꯂꯩꯇꯦ ꯃꯤ ꯃꯤ ꯑꯄꯥꯝꯕꯅꯤ
ꯎꯝ ꯃꯥꯅꯤ ꯃꯔꯨꯞꯍꯣꯏꯕꯨ ꯅꯨꯃꯤꯠꯇꯨ ꯏꯟꯁꯥꯡ ꯀꯌꯥ ꯇꯧꯒꯦꯅꯦ
ꯌꯥꯝꯃꯤꯕꯨ ꯐꯅ ꯑꯗꯨꯝ
ꯎꯝ
ꯃꯁꯤꯡꯒ ꯊꯤꯔꯨꯗꯦꯅꯦ ꯐꯅꯗꯤ ꯌꯥꯝꯒꯤꯕꯅꯤ
ꯎꯝ ꯑꯁ ꯑꯈꯣꯏꯒꯤꯗꯤ ꯑꯈꯣꯏ ꯏꯃꯥ ꯍꯣꯏ ꯀꯩꯅꯣ ꯇꯧꯔꯒ ꯃꯁꯤꯡꯁꯦ ꯑꯩꯅ ꯃꯁꯤꯡ ꯏꯟꯁꯥꯡ ꯃꯊꯦꯜ ꯇꯔꯥꯍꯨꯝꯗꯣꯏ ꯇꯧꯕꯅꯦꯕ
ꯎꯝ
ꯑꯗꯨꯏ ꯅꯨꯃꯤꯠꯇꯨꯗꯤ ꯏꯟꯁꯥꯡ ꯃꯊꯦꯜ ꯃꯌꯥꯝ ꯇꯧꯕ ꯋꯥꯗꯤ ꯋꯥꯏꯍꯦ
ꯎꯝ ꯀꯩꯀꯩ ꯃꯊꯦꯜ ꯇꯧꯈꯤꯒꯦ
ꯉꯟꯇꯥꯅ ꯍꯧꯒꯠꯂꯦ ꯑꯗꯨꯒ
ꯎꯝ
ꯉꯥ ꯂꯧꯔꯦ ꯕꯖꯥꯔꯗ ꯊꯣꯛꯑꯒ ꯉꯥ ꯀꯦꯖꯤ ꯇꯔꯦꯠ ꯅꯤꯄꯥꯜꯃꯨꯛ ꯂꯧꯔꯦ ꯑ ꯃꯤꯕꯨꯗꯤ ꯌꯥꯝ ꯌꯥꯝꯅ ꯊꯤꯟꯗꯣꯛ ꯊꯤꯟꯖꯤꯟ ꯇꯧꯕ ꯈꯔ ꯑꯃꯅ ꯇꯣꯏꯊꯣꯡ ꯊꯣꯡꯉꯦ ꯈꯔ ꯑꯃꯅ ꯇꯥꯎꯔ ꯊꯣꯡ ꯊꯣꯡꯉꯦ
ꯎꯝ꯫ ꯀꯅꯥꯅ ꯊꯣꯡꯉꯦ ꯑꯗꯨꯗꯤ
ꯉꯥꯗꯤ ꯑꯩꯅ ꯑꯗꯨꯝ ꯊꯣꯡꯉꯦ ꯃꯔꯨꯞ꯫ ꯑꯗꯨꯒ ꯉꯥ ꯑꯩꯅ ꯑꯃꯅ ꯇꯣꯏꯊꯣꯡ ꯊꯣꯡꯉꯦ ꯑꯃꯅ ꯇꯥꯎꯊꯣꯡ ꯊꯣꯡꯉꯦꯀꯣ꯫ ꯑꯗꯒꯤ ꯃꯔꯤꯈꯛ ꯉꯧꯋꯦ ꯑꯍꯨꯝ ꯁꯨꯔꯕ ꯃꯊꯦꯜꯁꯦ ꯆꯝꯐꯨꯠ ꯁꯤ ꯑꯈꯣꯏꯒꯤ ꯇꯣꯔꯕꯣꯠꯁꯦ ꯑꯈꯣꯏ ꯑꯔꯤꯕ ꯀꯥꯛ ꯀꯥꯛ ꯂꯥꯎꯕ ꯑꯔꯤꯕꯗꯣ ꯑꯍꯥꯎꯕ ꯑꯗꯨꯒ ꯑꯈꯣꯏꯒꯤ ꯆꯝꯐꯨꯠ ꯑꯝ ꯐꯨꯠꯂꯦ꯫
ꯎꯝ꯫
ꯏꯔꯣꯟꯕ ꯏꯔꯣꯟꯕꯁꯨ ꯎꯌꯦꯟ ꯀꯔꯤ ꯀꯔꯥ ꯃꯆꯟ ꯃꯆꯟ ꯍꯥꯞꯄꯒ ꯅꯥꯟꯅ ꯏꯔꯣꯜꯂꯦ ꯑꯗꯩꯩ ꯎꯇꯤ ꯑꯃ ꯁꯣꯏꯗꯕꯤ ꯑꯩꯈꯣꯏ ꯃꯩꯇꯩꯒꯤ ꯆꯠꯅꯕꯤꯒꯤ ꯎꯇꯤ ꯑꯃ ꯍꯥꯞꯄꯦ
ꯎꯝ ꯎꯇꯤ ꯊꯣꯡꯕꯗꯣ ꯎꯏꯌꯦꯟ ꯍꯥꯞꯇ꯭ꯔꯣ
ꯍꯥꯄꯦ ꯍꯥꯄꯦ
ꯎꯝ
ꯑꯗꯨꯗꯩꯩ ꯃꯆꯥ ꯃꯆꯥ ꯃꯌꯥꯝ ꯌꯥꯝꯈ꯭ꯔꯦ ꯄꯥꯐꯣ ꯅꯨꯡꯐꯣꯜ ꯑꯗꯩ ꯌꯥꯝꯈ꯭ꯔꯦ ꯃꯔꯨꯞ ꯍꯣꯏꯗꯤ ꯀꯌꯥꯝ ꯀꯌꯥꯝ ꯀꯃꯥꯏꯅ ꯇꯧꯒꯦ ꯍꯥꯏꯁꯦ
ꯑꯩꯈꯣꯏꯁꯨ ꯑꯗꯨꯝ ꯑꯗꯨꯃꯥꯏꯅ ꯇꯧꯋꯦ ꯍꯥꯏꯇꯥꯔꯦ ꯃꯥꯟꯅꯔꯦ ꯑꯌꯥꯝꯕꯅ ꯂꯣꯏꯅꯃꯛ
ꯃꯔꯨꯞꯅ ꯊꯣꯡꯉꯤꯔꯣ ꯀꯅꯥ ꯊꯣꯡꯉꯤꯕ ꯑꯗꯨꯗꯤ
ꯆꯩꯔꯥꯎꯕꯅꯤꯅ ꯑꯩꯈꯣꯏ ꯄꯨꯂꯞ ꯄꯨꯟꯅ ꯑꯗꯨꯝ ꯑꯃꯅ ꯑꯃꯨꯛ ꯊꯣꯡ ꯑꯃꯅ ꯑꯃꯨꯛ ꯍꯦꯟꯖꯥꯡ ꯁꯦꯝ ꯑꯃ ꯑꯃ ꯑꯗꯨꯝ ꯃꯌꯥꯝ ꯄꯨꯨꯟꯅ ꯇꯧꯃꯤꯟꯅꯕ ꯊꯕꯛ ꯑꯣꯏꯔꯦ
ꯎꯝꯣꯝ ꯈ꯭ꯋꯥꯏꯗꯒꯤꯩ ꯍꯥꯎꯅ ꯇꯥꯈꯤꯕ ꯈ꯭ꯋꯥꯏꯗꯒꯤ ꯍꯥꯎꯅ ꯊꯣꯡꯖꯈꯤꯕ ꯑꯃꯗꯤ ꯌꯥꯎ ꯀꯔꯝꯕꯅ ꯍꯦꯟꯒꯦ ꯅꯨꯃꯤꯠꯇ ꯅꯪ ꯄꯥꯝꯖꯈꯤꯕꯗꯨꯕꯨ
ꯎꯇꯤꯅ ꯈꯔ ꯈꯦꯂꯦ ꯍꯥꯏ ꯇꯥꯔꯦ
ꯎꯝ
ꯎꯇꯤꯁꯦ ꯌꯥꯝ ꯄꯥꯝꯖꯕ ꯎꯝ ꯎꯇꯤꯁꯦ ꯈꯔ ꯄꯥꯝꯖꯕ ꯍꯥꯏꯇꯥꯔꯦ ꯀꯨꯝꯄꯥꯛ ꯑꯃ ꯆꯥꯔꯁꯨ ꯉꯝꯅꯤ ꯍꯥꯏꯇꯥꯔꯦ
ꯥꯏꯃꯥꯏ ꯀꯣꯝꯄꯥꯛ ꯆꯥꯗ꯭ꯔꯣ ꯑꯗꯨꯗꯤ ꯅꯨꯃꯤꯠꯇꯣ
ꯎꯝ ꯆꯥꯁꯜꯂꯤ ꯐꯅ ꯐꯖꯅ ꯆꯥꯁꯜꯂꯤ
ꯎꯝ ꯑꯗꯨꯗꯤ ꯏꯟꯁꯥꯡ ꯂꯥꯡꯊꯣꯛꯄ ꯆꯠꯇ꯭ꯔꯣ ꯑꯩꯈꯣꯏꯒꯤꯗꯤ ꯏꯟꯁꯥꯡ ꯂꯥꯡꯅ ꯁꯨꯝ ꯃꯤ ꯌꯨꯝꯊꯣꯡ ꯀꯩꯅꯣ ꯌꯨꯝꯊꯣꯡ ꯌꯥꯝ ꯍꯧꯖꯤꯛꯀꯥꯟꯗꯤ ꯑꯩꯈꯣꯏꯒꯤ ꯁꯨꯝ ꯆꯥꯎꯈꯠꯂꯛꯄ ꯃꯇꯨꯡ ꯏꯟꯅ ꯃꯤ ꯃꯩ ꯁꯨꯝ ꯂꯥꯞꯊꯣꯛꯅꯈꯤꯕꯅꯀꯣ ꯌꯦꯟꯁꯥꯡ ꯂꯥꯟꯅꯕꯁꯦ ꯑꯩꯈꯣꯏꯒꯤ ꯐꯨꯡꯒꯥ ꯈꯛꯇꯪ ꯑꯗꯨꯨꯝ ꯂꯥꯟꯅꯔꯦꯕ ꯍꯥꯟꯅꯗꯤꯀꯣ ꯃꯌꯥꯝ ꯃꯌꯥꯝ ꯑꯩꯈꯣꯏꯒꯤ ꯊꯪꯅꯕ ꯈꯣꯠꯅꯕꯁ ꯑꯩꯈꯣꯏ ꯂꯥꯟꯅꯔꯝꯕꯅꯦꯕ
ꯍꯣ ꯍꯣꯏ ꯂꯝꯒ ꯂꯩ ꯀꯥꯏ ꯑꯇꯣꯞꯄꯒ ꯂꯥꯜꯂ ꯆꯠꯄꯗꯣ ꯋꯥꯗꯤ ꯋꯥꯕꯅꯦꯍꯦ ꯅꯨꯡꯁꯥ ꯃꯔꯛꯇ ꯆꯠꯄꯗꯣ
ꯎꯝ ꯍꯣꯏ ꯑꯗꯨꯒꯤꯗꯤ ꯑꯗꯨ ꯍꯧꯖꯤꯛꯀꯥꯟꯗꯤ ꯁꯨꯝ ꯁꯨꯝ ꯍꯥꯏꯗꯤ ꯏꯁꯥ ꯃꯤ ꯃꯈꯩꯁꯦ ꯃꯁꯥ ꯃꯁꯥꯒꯤ ꯇꯧꯅꯈꯤꯕꯗꯀꯣ ꯌꯥꯝ ꯂꯩꯀꯥꯏ ꯅꯨꯡꯒꯥꯏꯁꯦ ꯌꯥꯝ ꯄꯨꯟꯗꯕꯩ ꯇꯥꯏꯞ ꯇꯧꯋꯦ ꯍꯥꯏꯗꯤ ꯏꯟꯁꯥꯡꯁꯦꯁꯨ ꯌꯥꯝ ꯂꯥꯟꯅꯗ꯭ꯔꯦꯕ ꯑꯗꯨ ꯂꯥꯟꯅꯔꯕ ꯈꯔꯁꯨ ꯁꯨꯝ ꯅꯨꯡꯁꯤ ꯅꯨꯡꯁꯤ ꯆꯥꯟꯅꯅ ꯌꯥꯝ ꯐꯖꯕ ꯀꯨꯝꯍꯩ ꯅꯤꯗ ꯆꯩꯔꯥꯎꯕ ꯍꯥꯏꯔꯤꯁꯦ ꯅꯨꯡꯉꯥꯏꯕ
ꯃꯥꯅꯤ ꯃꯥꯅꯤ
ꯎꯝ
ꯌꯥꯝꯅ ꯅꯨꯡꯁꯤꯕꯅꯤ ꯆꯥꯛꯆꯥꯥ ꯂꯣꯏꯔꯒ ꯆꯤꯡꯒ ꯀꯥꯗ꯭ꯔꯣ
ꯀꯥꯔꯨꯏꯌꯦ ꯑꯗꯨꯒꯤꯁꯨ ꯋꯥꯔꯤ ꯂꯤꯔꯛꯀꯦ ꯇꯧꯕꯅꯦ ꯃꯔꯨꯞꯇꯤ ꯀꯥꯗꯔ꯭ꫭ ꯃꯥꯔꯨꯞꯅ ꯑꯁ ꯆꯤꯡ ꯀꯗꯔ꯭ꫭ ꯍꯥꯏꯁꯦ
ꯑꯩꯁꯨ ꯀꯥꯔꯨꯏ ꯈꫭꯏ ꯑꯅꯛꯄꯗ ꯂꯩꯕ ꯑꯝꯗ
ꯀꯃꯥꯏ ꯀꯃꯥꯏꯅ ꯇꯧꯕ ꯆꯤꯡ ꯀꯥꯕꯗꯣ
ꯆꯤꯡ ꯀꯥꯕꯁꯤ ꯅꯨꯡꯉꯥꯏ ꯌꯥꯝ ꯅꯨꯡꯉꯥꯢ ꯑꯗꯨꯝ
ꯋꯥ꯭ꯗꯔꯣ ꯍꯥꯢꯁꯦ
ꯋꯥꯔꯁꯨ ꯈꯥꯡꯉꯤ ꯇꯞꯇꯥꯏ ꯆꯥꯁꯤꯜꯂꯒ ꯆꯥꯕ ꯇꯨꯝꯅꯕ ꯀꯥꯕꯅꯦ ꯈꯜꯂꯒ ꯀꯥꯕꯅꯤꯅ ꯍꯛꯆꯥꯡ ꯐꯅꯕꯅꯦꯅ
ꯎꯝ
ꯏꯁꯣꯔꯁꯨ ꯈꯣꯏꯔꯝꯕ ꯋꯥꯈꯜꯁꯨ ꯌꯥꯡꯊꯣꯛꯄ ꯏꯁꯥꯁꯨ ꯐꯕ ꯍꯛꯆꯥꯡꯁꯨ ꯌꯥꯡꯕ ꯅꯨꯡꯉꯥꯏ ꯏꯃꯨꯡ ꯃꯅꯨꯡꯒ
ꯎꯝ ꯑꯩꯁꯨꯅꯤ ꯁꯒꯥꯥ ꯇꯣꯛꯑꯒ ꯆꯥꯛꯇꯨ ꯐꯖꯅ ꯆꯥꯁꯤꯜꯂꯦ ꯑꯗꯨꯒ ꯈꯔ ꯉꯇꯪ ꯄꯣꯊꯥꯔꯒ ꯅꯨꯃꯤꯗꯥꯡꯏꯗꯨꯗ ꯑꯉꯥꯡꯁꯤꯡ ꯀꯩꯀ ꯀꯧꯔ ꯍꯧꯔ ꯄꯨꯔꯦ ꯑꯗꯨꯒ ꯆꯤꯡ ꯀꯥꯕꯅꯤ ꯆꯤꯡꯗ ꯃꯣꯏ ꯁꯥꯟꯅꯄꯣꯠꯇꯒꯤ ꯑꯗꯒꯤ ꯕꯣꯜꯒꯤ ꯀꯩ ꯃꯌꯥꯝ ꯌꯥꯎꯔꯝꯃꯦ ꯃꯈꯟ ꯃꯈꯟ ꯎꯝ ꯂꯩꯕꯤꯌꯨꯒ ꯂꯩꯕꯤꯌꯨꯒ ꯂꯩꯕꯤꯁꯤꯅ ꯃꯣꯏ ꯍꯔꯥꯎ ꯃꯣꯏꯅ ꯍꯔꯥꯎꯕ ꯎꯕꯗ ꯀꯌꯥ ꯅꯨꯡꯉꯥꯏꯒꯔꯦ
ꯎꯝ
ꯅꯪ ꯑꯉꯥꯡ ꯑꯣꯏꯔꯤꯀꯥꯟꯗ ꯑꯉꯥꯡ ꯏꯃꯥꯄꯥ ꯃꯇꯨꯡ ꯏꯟꯅꯔꯒ ꯃꯣꯏꯅ ꯄꯨꯔ ꯀꯥꯔꯒ ꯑꯩꯈꯣꯏꯅꯔ ꯁꯥꯟꯅ ꯄꯣꯠ ꯂꯩꯕꯤ ꯀꯥꯟꯅ ꯍꯔꯥꯎꯕꯗꯣ ꯑꯗꯨꯒꯤ ꯋꯥꯈꯜ ꯁꯨꯝ ꯃꯣꯏꯅ ꯇꯧꯕ ꯎꯗ ꯀꯥꯟꯗ ꯅꯨꯡꯉꯥꯏꯖꯕ ꯍꯥꯏꯇꯥꯥꯔꯦ
ꯃꯥꯅꯦ ꯑꯉꯥꯡ ꯑꯣꯏꯔꯤꯉꯩ ꯅꯤꯉꯥꯏꯒꯦ ꯇꯧꯗꯅ ꯇꯧꯕꯗꯣ
ꯍꯣꯏ ꯂꯩꯕꯤꯌꯨ ꯂꯩꯕꯤꯌꯨ
ꯎꯝ
ꯑꯃ ꯑꯅꯤ ꯂꯩꯔꯗꯤ ꯌꯥꯔꯦ ꯇꯧꯔꯒ ꯇꯣꯛꯊꯣꯛꯄꯗꯣ ꯫
ꯎꯝ ꯀꯩꯗꯧꯔꯝꯃꯤꯅꯣ ꯅꯪ
ꯀꯩꯁꯨ ꯇꯧꯗꯦ ꯃꯔꯨꯞ ꯁꯨꯝ ꯃꯔꯨꯞꯇꯨ ꯋꯥꯔꯤ ꯁꯥꯟꯗ ꯀꯨꯏꯔꯦꯗ ꯁꯨꯝ ꯅꯤꯡꯁꯤꯡꯗꯅ ꯀꯣꯜ ꯇꯧꯔꯛꯏꯁꯤꯅꯦ ꯀꯩꯁꯨ
ꯎꯝ
ꯑꯩꯁꯨ ꯀꯩꯅꯝ ꯇꯧꯗꯣꯏ ꯁꯨꯝ ꯂꯩꯔꯝꯃꯤꯅꯦ ꯀꯨꯏꯔꯦꯅꯦ ꯊꯦꯡꯅꯒꯤꯗꯕ꯫
ꯑꯗꯨꯗꯤ ꯍꯌꯦꯡ ꯊꯕꯛ ꯏꯪꯈꯥꯡꯒ ꯍꯥꯡꯉꯥ ꯀꯥꯟꯗ ꯊꯦꯡꯅꯁꯤ
ꯍꯣ ꯍꯣꯏ ꯊꯦꯡꯅꯖꯤ꯫
ꯊꯕꯛ ꯆꯤꯟ
ꯌꯥꯝ ꯀꯟ ꯆꯤꯟꯕ ꯑꯣꯏꯗꯦ ꯍꯥꯃꯨ ꯉꯁꯤꯗꯤ ꯀꯔꯤ ꯃꯊꯦꯜ ꯆꯥꯔꯕ
ꯃꯔ ꯀꯩꯅꯣ ꯑꯣꯏꯅ ꯆꯥꯔꯦ ꯁꯧꯖꯤꯔꯤ ꯀꯥꯡꯁꯣꯏ ꯑꯣꯏꯅ ꯆꯥꯔꯦ ꯈꯔ ꯁꯥꯕꯁꯤꯗꯣ ꯁꯧꯖꯤ ꯀꯥꯡꯁꯣꯏ ꯅꯦꯂꯦ ꯃꯣꯔꯣꯛ ꯑꯃ ꯅꯦꯠꯂꯦ ꯑ ꯀꯩꯅꯣ ꯇꯧꯔꯦ ꯁꯤꯡꯖꯨ ꯃꯆꯥ ꯑꯃ ꯁꯨꯔꯦ ꯁꯤꯡꯖꯨ ꯑꯃ ꯁꯨꯔꯦ
ꯑꯩꯈꯣꯏꯒꯤꯁꯨ ꯀꯩꯅꯣ ꯇꯧꯔꯦ ꯏꯔꯣꯜꯂꯒ ꯑꯗꯨꯝ ꯂꯣꯏꯁꯤꯟꯈ꯭ꯔꯦ ꯍꯥꯏꯇꯥꯔꯦ
ꯎꯝ ꯀꯔꯤ ꯀꯔꯤ
ꯑꯣ ꯌꯦꯗꯦꯝ ꯏꯔꯣꯟꯕ ꯑꯣꯏꯔꯃꯥꯜꯂꯦ ꯉꯁꯤ꯫
ꯌꯦꯟꯗꯦꯝ ꯏꯔꯣꯜꯂꯦ꯫
ꯎꯝ
ꯌꯦꯟꯗꯤ ꯍꯥꯎꯕꯅꯤꯍꯦ ꯆꯥꯗꯕ ꯀꯨꯏꯔꯦꯕꯨꯟ
ꯎꯝ ꯌꯦꯟꯗꯦꯝ ꯊꯣꯛꯄ ꯍꯧꯅꯔꯛꯑꯕꯅꯤ꯫
ꯎꯝ ꯑꯅꯧꯕ ꯈꯔ ꯊꯣꯛꯄ ꯍꯧꯔꯛꯑꯦꯕ
ꯎꯝ ꯎꯝ꯫ ꯌꯦꯟꯗꯦꯝꯒ ꯁꯦꯕꯣꯠꯀ ꯏꯔꯣꯝꯕꯅꯤ ꯃꯩꯅꯦꯕ
ꯁꯦꯕꯣꯠꯇꯤ ꯆꯍꯤꯒ ꯊꯣꯛꯇꯤ ꯊꯣꯛꯄ ꯍꯣꯔꯕ ꯃꯥꯜꯂꯤ ꯄꯥ ꯆꯥ ꯎꯗ꯭ꯔꯤ ꯍꯥꯏꯗꯤ ꯃꯔꯨꯞꯇꯤ ꯆꯥꯔꯕꯣ
ꯎꯝ ꯆꯥꯔꯦ ꯑꯩꯕꯨꯗꯤ ꯑꯅꯤꯔꯛ ꯑꯍꯨꯝꯂꯛ ꯁꯨꯔ ꯃꯥꯜꯂꯦ ꯆꯥꯕ꯫
ꯎꯝ꯫
ꯇꯟꯖꯥ ꯆꯥꯟꯅꯗ꯭ꯔꯦ ꯑꯗꯨꯒꯤꯅꯤ꯫ ꯐꯪꯗꯕꯅꯤ ꯁꯦꯕꯣꯠꯁꯨ
ꯎꯝ ꯍꯧꯖꯤꯛ ꯍꯥꯎꯕꯨ ꯍꯥꯎꯔꯕꯣ ꯁꯦꯕꯣꯠꯁꯦ
ꯎꯝ꯫ ꯍꯥꯎꯏ ꯍꯥꯏ ꯇꯅꯤꯅꯦ ꯆꯥꯕ ꯐꯪꯗ꯭ꯔꯤꯉꯩꯗ ꯆꯥꯕ ꯄꯣꯠꯇꯤ ꯂꯣꯏ ꯍꯥꯎꯋꯦ ꯆꯥꯅꯤꯡꯉ ꯆꯥꯕꯅꯤꯅ
ꯊꯣꯡꯀꯥꯟꯗ ꯏꯖꯥꯡꯗ ꯍꯥꯎꯇꯕ
ꯎꯝ ꯁꯨꯝ ꯇꯣꯏꯅ ꯆꯥꯁꯤꯜꯂꯛꯑꯕ ꯄꯣꯠꯇꯨꯗꯤ ꯆꯥꯅꯤꯡꯗꯦꯅ ꯇꯣꯏꯅ ꯎꯔꯕ ꯃꯤꯁꯨ ꯎꯅꯤꯡꯗꯦ ꯑꯗꯨꯅꯤ
ꯎꯝ ꯎꯝ ꯑꯗꯨꯅꯤ ꯑꯗꯨ ꯆꯥꯛ ꯌꯦꯟꯁꯥꯡꯁꯤꯁꯨ ꯆꯥꯛꯁꯨ ꯍꯥꯎꯇꯦ ꯅꯣꯡ ꯅꯣꯡ ꯃ ꯒꯤ ꯑꯃꯨꯛ ꯃꯨꯛ ꯁꯤꯜꯂꯒ ꯍꯣꯡꯗꯤ ꯍꯣꯡꯗꯦ ꯑꯋꯥꯕ ꯑꯃꯅꯤ ꯆꯥꯕ ꯀꯟꯁꯨ
ꯎꯝ ꯃꯥꯅꯤ ꯆꯨꯝꯃꯤ ꯅꯨꯡꯇꯤꯒꯤ ꯁꯨꯝ ꯆꯥꯁꯤꯜꯂꯛꯄꯁꯤꯁꯨ ꯆꯥꯅꯤꯡꯗꯕ ꯐꯥꯎꯢꯕ ꯑꯗꯨꯝ ꯃꯤꯑꯣꯏꯕ ꯀꯧꯕꯅꯤꯅ
ꯎꯝ ꯎꯝ ꯀꯃꯥꯏ ꯀꯃꯥꯏ ꯇꯧꯔꯒ ꯁꯤꯜꯂꯒ ꯏꯁꯥꯅ ꯈꯔ ꯆꯥꯅꯤꯡꯕ ꯀꯣ ꯁꯤꯟꯖꯕ ꯍꯥꯏ ꯇꯔꯦ ꯀꯃꯥꯏ ꯀꯃꯥꯏ ꯇꯧꯔ ꯆꯥꯏ ꯐꯥꯅꯦ ꯈꯜꯂꯒ ꯇꯧꯕ ꯈ꯭ꯔ
ꯍꯣꯏ ꯀꯔꯤ ꯆꯥꯅꯤꯒꯦ ꯈꯟꯕꯗ
ꯅꯠꯇꯔꯗꯤꯀꯣ ꯏꯁꯥ ꯁꯣꯟꯗ ꯆꯥꯁꯨ ꯆꯥꯗꯕ ꯇꯧꯔꯤ ꯀꯥꯟꯁꯦ
ꯎꯝ
ꯍꯣ ꯐꯔꯦ ꯐꯔꯦ ꯅꯣꯡꯃ ꯐꯖꯟꯅ ꯋꯥꯔꯤ ꯁꯥꯟꯅꯔꯁꯤ ꯑꯩꯁꯨ ꯊꯕꯛ ꯑꯃꯇ ꯇꯧꯔꯨꯈꯤꯒꯦ
ꯍꯣꯏ ꯍꯣꯏ ꯍꯣꯏ
ꯎꯝ ꯊꯝꯃꯦ ꯊꯝꯃꯦ
ꯑꯪ